ꯊꯨꯝꯗ꯭ꯔꯤ ꯋꯥ ꯇꯨꯝꯗꯔꯤꯔꯤ
ꯇꯝ ꯊꯔꯤꯒꯏꯁ ꯑꯩꯒꯤ ꯑꯉꯥꯡꯗꯨ
ꯑꯥ
ꯐꯃꯨꯗ ꯂꯩꯗ ꯍꯥꯏ ꯅꯥꯡꯣ ꯑ ꯍꯥꯏꯗ ꯑꯉꯥꯡꯗꯣ ꯍꯧꯖꯤꯛꯇ ꯇꯨꯝꯈꯤ ꯑꯗꯣ ꯍꯧꯖꯤꯛꯇ ꯅꯝꯕꯔ ꯋꯥꯟ ꯇꯧꯔꯛꯑꯦꯍꯦ
ꯅꯣꯏ ꯊꯥ ꯀꯌꯥ ꯁꯨꯔꯦ ꯅꯪꯒꯤ ꯑꯉꯥꯡꯁꯦ
ꯑꯩꯒꯤ ꯑꯉꯥꯡꯗꯨꯀ ꯁꯥꯎꯅꯤꯡꯗ꯭ꯔꯥ ꯑꯩꯅꯗꯥꯏ ꯄꯔ ꯍꯥꯞꯈꯤ ꯍꯥꯞꯇ꯭ꯔꯤꯉꯩꯗꯒꯤ ꯍꯥꯟꯕꯅ ꯍꯥꯗꯦꯕ ꯕꯔꯥꯃꯤ
ꯄ꯭ꯂꯥꯁꯤ ꯍꯥꯠ ꯔꯔꯕ
ꯄ꯭ꯂꯥꯁꯇꯤꯛ ꯍꯥꯞꯄꯗꯣ ꯄ꯭ꯂꯥꯁꯇꯤꯛ ꯃꯅꯨꯡ ꯑꯩꯁꯨ ꯄ꯭ꯂꯥꯁꯇꯤꯛ ꯍꯥꯞꯄꯗꯨꯣ ꯍꯩꯅꯗꯦꯕ ꯐꯃꯨꯡꯗꯣ ꯑꯗꯨ ꯐꯃꯨꯡꯒꯤ ꯃꯇꯥꯏ ꯑ ꯌꯦꯂꯍꯦ
ꯉꯗ ꯍꯥꯞꯄ ꯌꯥꯗ꯭ꯔꯣ
ꯎ ꯁꯦꯡꯕ
ꯊꯥ ꯀꯌꯥ ꯁꯨꯔꯦ ꯅꯪꯒꯤ ꯅꯆꯥꯅꯨꯄꯥꯗꯣ ꯑꯇꯣꯝꯕꯗꯣ
ꯑꯩꯒꯤꯗꯣ ꯁꯤꯛꯁ ꯍꯦꯟꯈ꯭ꯔꯦ
ꯑꯁ ꯄ꯭ꯔꯦꯒꯅꯦꯟ ꯑꯣꯏꯕꯁꯨ ꯎꯍꯧꯗꯦ
ꯎ ꯔ ꯔꯥꯅꯤꯍꯦ ꯑꯗꯨꯃꯥꯏ ꯄꯌꯣꯐꯣ ꯇꯥꯕꯨꯗꯤ ꯇꯥꯒꯅꯤ ꯑꯩꯒꯤ ꯃꯈꯣꯟꯗꯤ ꯆꯥꯕꯗꯤ ꯇꯥꯔꯤꯅꯤ
ꯍꯣꯏ ꯇꯗ ꯇꯌꯦ ꯇꯥꯏ ꯅ ꯁꯥꯟꯗꯔꯣ ꯅꯥꯛ ꯏꯅꯤ ꯄꯗꯤ
ꯑꯄꯥ ꯃꯣꯜ ꯌꯦ ꯌꯦꯡꯕ ꯆꯈ꯭ꯔꯦ
ꯈꯣꯏ ꯄꯅꯣ ꯇꯅꯅꯦ ꯍꯥ
ꯕꯣꯜ ꯌꯦꯡꯕ ꯆꯠꯈ꯭ꯔꯦ ꯍꯥꯏꯕ꯭ꯔꯣ
ꯕꯜꯣ ꯌꯦꯡꯕ ꯆꯠꯀꯦ ꯌꯨꯝꯗꯒꯤ ꯑꯥ
ꯑꯁ ꯄꯈꯪꯗꯒꯤꯗꯒꯤ ꯍꯦꯜꯂꯦ ꯀꯣ ꯑꯥ
ꯑ
ꯄꯥꯈꯪꯗꯒꯤ ꯍꯦꯜꯂꯦ ꯍꯥꯏꯕ
ꯍꯣꯏ ꯃꯥꯗꯤ ꯕꯣꯜꯗ ꯉꯥꯎꯕ ꯅꯨꯄꯥꯅꯤꯗ ꯑꯩꯒꯤ ꯅꯨꯄꯥꯁꯤ
ꯅꯪꯗꯤ ꯈꯨꯟꯗꯩ ꯌꯨꯝ ꯄꯥꯟꯕ ꯐꯪꯉꯦꯉꯦ ꯐꯩ
ꯍꯣꯏ ꯑꯗꯨꯒꯉꯦ
ꯑꯣ ꯑ ꯁꯤ ꯅꯪꯒꯤ ꯒꯥꯔꯖꯤꯦꯟ ꯑꯃ ꯇꯝꯄꯥꯛꯇ ꯂꯨꯍꯣꯡꯕꯗꯣ ꯃꯆꯥ ꯀꯌꯥ ꯁꯨꯔꯦ ꯅꯪꯒꯤ ꯀꯥꯖꯤꯟ ꯑꯃ ꯇꯝꯄꯥꯛꯇ ꯄꯥꯡꯈꯤꯕꯗꯣ ꯀꯣꯂꯤꯁꯇ
ꯑꯣ ꯑꯣ ꯑꯣ ꯑꯩ ꯏꯆꯦꯗꯨꯀꯣ
ꯍꯣꯏ ꯀꯗꯥꯏ ꯃꯥ ꯊꯕꯛ ꯐꯪꯈ꯭ꯔꯕ꯭ꯔꯣ
ꯎꯝ ꯑꯗꯨ ꯅꯨꯄꯥ ꯄꯣꯛꯈ꯭ꯔꯦ
ꯑꯉꯥꯡ ꯀꯌꯥ ꯁꯨꯔꯦ
ꯑꯅꯥ ꯑꯃ
ꯑꯣ ꯃꯥ ꯊꯕꯛ ꯇꯣꯛꯈ꯭ꯔꯕ꯭ꯔꯣ ꯃꯥꯒꯤ ꯅꯔꯁꯇꯨꯗꯤ
ꯅꯔꯁ ꯍꯥꯏꯕ ꯃꯥ ꯊꯕꯛ ꯇꯧꯗꯦꯅ
ꯍꯣꯏ
ꯑ ꯑ ꯀꯩꯅꯩꯅꯣꯃ ꯑꯣ ꯑꯩ ꯅ ꯃ ꯀ
ꯈꯪꯗ꯭ꯔꯕꯣ ꯅꯪꯒꯤ ꯀꯥꯖꯤꯟ
ꯑꯩꯒꯤ ꯀꯥꯖꯤꯟ ꯃꯩꯇꯩꯗ ꯄꯥꯟꯕꯗꯨꯔꯣ ꯑꯠꯆꯥ ꯑꯠ ꯊ ꯇꯧꯗ꯭ꯔꯦꯗ ꯃꯤꯗꯤ ꯏꯅꯥꯛ ꯃꯤꯗꯤ ꯏꯅꯥ ꯈꯨꯟꯕ ꯌꯨꯝꯗ ꯌꯨꯝ ꯄꯥꯜꯂꯦꯗ ꯌꯥꯝ ꯍꯩꯅ
ꯊꯕꯛ ꯇꯧꯈ꯭ꯔꯦ
ꯊꯕꯛ ꯇꯧꯗꯦꯗ ꯃꯥꯒꯤ ꯅꯨꯄꯥ ꯑ ꯃꯥꯒꯤ ꯃꯥꯗꯨꯔꯥ
ꯀꯔꯤꯔꯣ ꯃꯥꯒꯤ ꯅꯨꯄꯥ ꯀꯔꯤ ꯊꯕꯛ ꯇꯧꯔꯣ ꯃ ꯅꯪ ꯂꯤ ꯀꯥꯖꯟꯗꯣ ꯀꯣꯟꯁꯇꯦꯕꯜ ꯔ ꯑꯦꯁꯥꯏ ꯔ
ꯑꯦꯁꯥꯏꯅꯤ ꯍꯥꯏꯌꯦꯌꯦꯦ
ꯑꯁ ꯑꯗꯨꯗꯤ ꯇꯣꯂꯣꯞ ꯆꯥꯎꯔꯕꯔꯕꯅꯤꯅꯦ
ꯑꯣꯏꯣꯏꯗ ꯃꯤꯗꯤ ꯃꯌꯨꯝ ꯄꯥꯟꯕ ꯌꯥꯝ ꯍꯩꯑ ꯑꯩꯈꯣꯏꯗꯤ ꯌꯥꯝ ꯄꯪꯉꯦ ꯎ
ꯑꯗꯨꯕꯨ ꯏꯁꯥꯒꯤ ꯖꯥꯠꯇ ꯀꯩꯅꯣ ꯇꯧꯕꯅ ꯐꯩꯌꯦꯗ
ꯎꯝ ꯍꯝ ꯃꯥꯗꯤ ꯌꯥꯝ ꯂꯦꯝꯅ ꯌꯥꯝ ꯐꯖꯊꯣꯔꯒ ꯂꯩꯔꯦꯗ ꯑꯩꯈꯣꯏꯅ ꯍꯦ ꯍꯦꯟꯅ ꯍꯦ ꯍꯦꯟꯅ ꯁꯛ ꯊꯤꯖꯜꯂꯛꯄꯗꯣ
ꯑꯣ ꯃ ꯄꯥꯟꯊ ꯐꯣꯡꯒꯤ ꯍꯥꯇꯣ ꯂꯩꯦꯗ
ꯌꯥ
ꯃꯄꯥꯟ ꯊꯣꯡꯒꯤꯦ ꯐꯖꯕꯅ ꯎꯝ ꯅ ꯌꯥꯝ ꯅꯆꯥ ꯅꯨꯨꯄꯥ ꯑꯍꯟꯗꯤ ꯀꯗꯥꯏ ꯆꯠꯈ꯭ꯔꯦ
ꯃꯕꯣꯛꯇꯨꯝꯃꯦ
ꯑꯣ ꯑꯁꯤ ꯅꯪꯒꯤ ꯅꯨꯄꯥꯒꯤ ꯃꯆꯟꯅꯨꯄꯤꯁꯨ ꯅꯣꯏ ꯄꯨꯟꯅ ꯂꯩꯕ ꯅꯠꯇ꯭ꯔꯣ
ꯂꯩꯌꯦꯦ ꯂꯩꯒꯦ
ꯅꯪꯒꯤ ꯁꯁꯇꯔ ꯏꯟ ꯂꯣꯗ
ꯂꯩꯌꯦ
ꯇꯥꯕ꯭ꯔꯣ ꯍꯣꯏ ꯅꯪꯒꯤ ꯅꯨꯄꯥ ꯑꯣ ꯈꯨꯟꯗ ꯑꯗꯨꯝ ꯂꯩꯕ꯭ꯔꯣ ꯃꯥꯁꯨ
ꯎꯝ ꯕꯖꯥꯔꯗ ꯂꯩꯕꯅꯤ ꯑ ꯍꯟꯗꯛ ꯁꯝꯃꯔ ꯚꯦꯀꯦꯁꯟ ꯑ ꯁꯝꯃꯔ ꯚꯦꯀꯦꯁꯟꯗ ꯑꯩꯈꯣꯏꯒꯤ ꯌꯨꯝꯗ ꯀꯥꯔꯛ ꯐꯗ
ꯑꯣꯖꯥꯣ
ꯑꯣꯖꯥ ꯃꯆꯥ ꯇꯧꯔ ꯂꯩꯌꯦꯦ
ꯑꯣꯐꯥꯏꯦ ꯑꯣꯖꯥ ꯃꯆꯥꯁꯤꯦ ꯌꯥꯝ ꯐꯩ ꯑ
ꯃꯥ ꯂꯥꯛꯄꯒꯤ ꯈꯨ ꯅꯨꯡꯉꯥꯏ ꯑꯃꯅꯤꯍꯦ
ꯑꯗꯣ ꯅꯪ ꯅꯨꯄꯥꯒꯤ ꯃ ꯅꯨꯄꯥ ꯑꯃ ꯂꯩꯕꯗꯣ ꯃꯥꯗꯤ ꯀꯗꯥꯏ ꯂꯩꯈ꯭ꯔꯦ
ꯍꯥꯏꯗ꯭ꯔꯕꯥꯗꯇ ꯂꯩꯌꯦ ꯃꯥꯁ
ꯈꯔꯤ ꯇꯧ꯭ꯔꯥ
ꯑ ꯃꯅꯥꯎꯅ ꯅꯨꯄꯥ ꯃꯅꯥꯛꯇ ꯑꯗꯨꯝ ꯂꯩꯌꯦ
ꯅꯨꯄꯥ ꯑꯍꯨꯝꯔꯣ ꯅꯣꯏ ꯏꯃꯨꯡꯗꯣ
ꯑꯥ
ꯅꯨꯄꯤ ꯑꯃ ꯀꯣ
ꯍ
ꯅꯪꯒꯤ ꯅꯨꯄꯥꯁꯤꯅ ꯑꯍꯥꯟꯕ ꯑꯣꯏꯕ
ꯍꯣꯏ
ꯑꯣ ꯑꯁꯤ ꯃꯌꯥꯏꯒꯤꯗꯨꯗꯤ ꯑꯩꯈꯣꯏ ꯈꯣꯟꯗ ꯑꯗꯨꯝ ꯂꯥꯛꯑꯝꯕꯅꯦ
ꯑꯣ
ꯍꯜꯗꯨꯗꯤ ꯈꯥꯡꯪꯗ꯭ꯔꯦ
ꯑꯣ ꯌꯥꯝ ꯐꯕꯅꯦ ꯑꯗꯨ ꯅꯨꯄꯥꯗꯣ
ꯃꯌꯥꯏꯒꯤꯗ ꯐꯩꯀꯣ
ꯃꯌꯥꯏꯒꯤꯗꯣ ꯌꯥꯝ ꯐꯕꯅꯤ ꯌꯥꯝ ꯌꯦꯟ ꯇꯥꯏ ꯄꯩꯁꯥ ꯂꯩꯇꯦ ꯍꯥꯏꯔꯁꯨ ꯕ ꯅꯨꯡꯉꯥꯏ ꯃꯑꯣꯅꯦꯗꯤ ꯑꯩꯅ ꯍꯟꯗꯛ ꯄꯁꯥ ꯂꯩꯇꯦ ꯂꯤꯁꯤꯡ ꯃꯉꯥ ꯊꯥꯔꯣꯑꯣ ꯍꯥꯏꯔꯒ ꯂꯤꯁꯤꯡ ꯃꯉꯥ ꯊꯥꯔꯛꯑꯦ ꯃꯌꯥꯝꯕꯅꯁꯨ ꯂꯤꯁꯤꯡ ꯇꯔꯥ ꯂꯤꯁꯤꯡ ꯇꯔꯥ ꯄꯤꯔꯛꯑꯣ ꯂꯤꯁꯤꯡ ꯇꯔꯥ ꯄꯤꯔꯦ ꯍꯥꯏ
ꯑꯣ ꯑ ꯅꯨꯄꯤ ꯍꯥꯟꯅ ꯏꯆꯦꯕꯨ ꯂꯥꯛꯅꯔꯝꯕꯅꯤꯅꯦ ꯑꯗꯨ ꯅꯨꯄꯥꯅ
ꯎꯝ ꯅꯆꯦꯁꯨ ꯌꯥꯝ ꯅꯨꯡꯉꯥꯏꯕ ꯃꯥꯜꯂꯦꯍꯦ
ꯍꯣꯏ ꯏꯆꯦꯗꯤ ꯃꯥꯏ ꯅꯨꯄꯥ ꯑꯍꯟ ꯑꯣꯏꯕꯒꯤꯀꯣ ꯅꯣꯡꯗꯤꯅꯅꯨꯡꯉꯌꯦ ꯃꯥꯕꯨ ꯁꯥꯟꯅꯥꯉꯅꯦ ꯀꯥꯎꯔꯤꯅ ꯁꯥꯟꯅ ꯁꯥꯟꯅꯔꯦ
ꯏꯆꯦꯕꯨ ꯌꯥꯝ ꯀꯤꯕꯅꯦ ꯏꯆꯦꯅꯀꯣ ꯋꯥ ꯍꯥꯏꯔꯗꯤ ꯂꯥꯏꯐꯅꯤ ꯃꯥꯏ ꯅꯨꯄꯥꯅꯤ
ꯀꯦ ꯏꯔꯣ ꯅꯆꯦꯗꯣ ꯌꯥꯝ ꯏꯪ ꯌꯥꯝ ꯏꯪ ꯇꯞꯄ ꯃꯥꯜꯂꯦꯗ
ꯁꯥꯎꯔꯗꯤ ꯃꯥꯏ ꯅꯨꯄꯥꯕꯨꯗꯤ ꯃꯥꯅ ꯉꯃꯤꯗ
ꯃꯆꯥꯅꯨꯄꯥꯗꯨꯣ ꯅꯣꯏ ꯌꯨꯝꯗ ꯂꯥꯛꯄ꯭ꯔꯣ
ꯅꯍꯥꯛ ꯑꯩꯅ ꯏꯁꯇꯦꯇꯁ ꯍꯦꯛ ꯍꯦꯛ ꯊꯥꯒꯠꯄꯗꯣ ꯃꯆꯥꯅꯨꯄꯥꯍꯜꯂꯦ
ꯅꯣꯏ ꯌꯨꯝꯗ ꯂꯥꯛꯄ꯭ꯔꯣ
ꯍꯣꯏ ꯑꯩꯈꯣꯏ ꯌꯨꯝꯗ ꯂꯩꯔꯒ ꯑꯃꯨꯛ ꯆꯠꯈ꯭ꯔꯦ
ꯑꯣ ꯃꯥꯒꯤ ꯌꯨꯝꯗꯣ ꯀꯗꯥꯏꯗꯔꯣꯁꯦ
ꯍꯥꯏ ꯍꯥꯏꯕ ꯌꯥꯗꯦ ꯎꯈ꯭ꯔꯨꯜ ꯂꯝꯕꯤꯗ ꯍꯥꯏꯕꯗꯣ
ꯑꯣ ꯑꯁ ꯌꯥꯝ ꯅꯨꯡꯉꯥꯏ ꯃꯥꯜꯂꯦꯀꯣ ꯅꯣꯏ ꯏꯆꯦꯁꯦ
ꯄ ꯀꯔꯤ
ꯃꯁꯛ ꯃꯁꯛ ꯐꯖꯔꯤꯉꯩꯗꯩ ꯍꯦꯟꯅ ꯐꯖꯔꯝꯃꯅꯤ ꯍꯧꯖꯤꯛꯁꯦ ꯑꯩꯈꯣꯏ ꯉꯥ
ꯇꯥꯏ ꯃ ꯆꯀ꯭ꯔꯤ ꯊꯖꯠꯂꯦ
ꯑꯩꯦꯡꯒꯤ
ꯀꯥꯏꯒꯤ ꯂꯏꯕꯕꯣ
ꯑꯩꯈꯣꯏ ꯇꯨꯔꯦꯟꯒꯤ ꯉꯥ ꯄꯨꯔꯛꯑꯦ ꯑꯩ ꯅꯨꯄꯥꯅ ꯈꯤꯇꯪ
ꯂꯩꯕ꯭ꯔꯣ ꯅꯣꯏꯗꯤ
ꯇꯨꯔꯦꯟ ꯇꯨꯔꯦꯟꯗꯒꯤ ꯑꯗꯨꯝ ꯎꯝ ꯃꯃꯥ ꯃꯈꯣꯏ ꯐꯥꯕ ꯆꯠꯄ ꯆꯥꯅꯤ ꯂꯩꯇꯦ ꯇꯨꯔꯦꯟꯗꯒꯤ ꯄꯨꯔꯛꯑꯦ
ꯍꯥꯥ ꯍꯥꯥꯎ
ꯑ
ꯆꯉꯗꯦ
ꯑꯥ ꯍꯑꯣꯦ
ꯎ ꯑꯗꯨꯦ ꯁꯦꯡꯉꯦꯕ
ꯅꯣꯏ ꯎꯝ ꯑꯁ ꯅꯪ ꯅꯪꯒꯤ ꯌꯨꯝ ꯌꯥꯝ ꯐꯖꯕꯗꯣ ꯊꯝꯂꯒ ꯃꯤ ꯌꯨꯝꯗ ꯇꯨꯝꯕ ꯆꯠꯄ꯭ꯔꯣ ꯅꯪ ꯠꯇ
ꯆꯔꯃꯅꯤ ꯅ ꯐꯨꯕ ꯑꯣꯏ ꯍꯥꯏꯜꯂꯦꯀꯣ ꯍꯥꯥ꯭ꯔꯣ ꯄꯥꯏꯔ ꯃꯈꯦ ꯇꯥꯕ